ꯍꯜꯂꯣ꯫
ꯍꯜꯂꯣ꯫
ꯀꯩꯗꯧꯔꯒꯦ ꯏꯇꯥꯎ꯫
ꯑꯣ ꯍꯥꯏꯑꯣ꯫
ꯍꯣꯏ ꯂꯥꯛꯇꯅꯤꯅꯦ ꯑꯩ꯫
ꯑꯁ ꯑꯗꯨꯝ ꯇꯨꯝꯔꯒ ꯂꯩ ꯍꯥꯏꯕ ꯇꯥꯔꯦ꯫
ꯀꯩꯈꯩ ꯃꯊꯦꯜ ꯆꯥꯔꯒꯦ꯫ ꯉꯁꯤꯕꯨꯗꯤ ꯀꯩ ꯀꯥꯏ
ꯃꯇꯔ ꯑꯣꯏꯅ ꯆꯥꯔꯦ ꯑꯩꯈꯣꯏꯗꯤ꯫
ꯇꯔꯨ ꯑꯣꯏꯅ꯫
ꯅꯪꯗꯤ꯫
ꯑꯩꯗꯤ ꯌꯦꯟꯁꯤꯁꯦ ꯌꯦꯟ ꯑꯃꯅꯦ꯫
ꯑ꯫
ꯏꯔꯣꯟꯕ ꯑꯃꯅꯦ꯫
ꯑ꯫
ꯑꯗꯨꯝ ꯆꯥꯏ꯫
ꯍꯥꯎꯔꯅꯤꯍꯦ ꯑꯗꯨꯗꯤ꯫
ꯑꯃꯥꯒ꯫ ꯌꯥꯝ ꯍꯥꯎꯋꯦ ꯆꯥꯕ ꯂꯥꯛꯑꯣ꯫
ꯍꯥꯎ ꯂꯥꯛꯀꯦ ꯂꯥꯛꯀꯦ꯫ ꯍꯧꯖꯤꯛꯃꯛ ꯑꯩꯩ ꯒꯥꯔꯤ ꯂꯧꯔꯒ ꯂꯥꯛꯀꯦ꯫
ꯂꯥꯛꯑꯣ ꯂꯥꯛꯑꯣ ꯒꯥꯔꯤ ꯂꯧꯔꯒ꯫
ꯑ꯫ ꯑ꯫ ꯑꯗꯨ ꯅꯪꯅ ꯍꯥꯏꯔꯣ ꯍꯥꯏꯔꯣ ꯍꯥꯏꯔꯣ꯫
ꯑꯗꯨ ꯅꯪꯒꯤ ꯀꯣꯂꯦꯖꯀꯨꯝꯕ꯫ ꯀꯩ ꯀꯩ ꯍꯣꯠꯅꯔꯤꯅꯣ꯫
ꯀꯣꯂꯦꯖ꯫ ꯀꯨꯝꯕ ꯍꯥꯏꯕꯗꯤ꯫
ꯎ
ꯑ ꯌꯨꯝꯗ ꯂꯩꯔꯒ ꯑꯗꯨꯝ꯫ ꯍꯩꯕ ꯈꯪꯗꯦ ꯍꯦꯛ ꯀꯩ ꯍꯥꯏꯒꯗꯕꯅꯣ ꯍꯥꯏꯕꯁꯨ꯫ ꯌꯨꯝꯗ ꯀꯣꯂꯦꯖ ꯀꯥꯔꯦ ꯍꯥꯏꯕ ꯇꯥꯔꯦ ꯑꯩꯗꯤ꯫
ꯀꯩ ꯑꯣꯅꯔꯁ ꯂꯧꯔꯒꯦ ꯌꯨꯝꯗ꯫
ꯍꯥꯥ꯫
ꯀꯩ ꯑꯣꯅꯔꯁ ꯂꯧꯔꯒꯦ꯫
ꯑꯩꯁꯦ ꯀꯩꯅꯣ꯫ ꯀꯩꯅꯣ ꯑꯥ ꯆꯥꯛ ꯊꯣꯡꯕ꯫ ꯍꯥꯏꯕ ꯇꯥꯔꯦꯗ꯫ ꯑꯩꯒꯤ
ꯅꯪꯏꯒꯤ ꯑꯣꯟꯅꯔꯁꯤꯗꯤ꯫
ꯊꯥꯕꯅꯤ꯫
ꯑꯃꯔꯛ꯫ ꯑꯃꯔꯛꯥ ꯇꯥꯗꯦꯍꯦ ꯉꯁꯤꯅ ꯈꯧꯗꯒꯤ꯫
ꯍꯥ꯫ ꯅꯣꯏꯒꯤ ꯆꯤꯡꯒꯨꯝꯕ ꯃꯤꯗꯤ꯫ ꯇꯔꯣ ꯍꯦ꯫
ꯑꯁ ꯕꯦꯔꯅꯤ ꯑꯩꯗꯤ ꯆꯤꯡꯗ ꯅꯠꯇꯦ ꯃꯄꯥꯟ ꯂꯣꯝꯗ ꯂꯩꯌꯦ ꯊꯕꯛ ꯇꯧꯋꯦ꯫
ꯑꯣ ꯑꯗꯨ꯫ ꯑꯗꯨꯗꯤ ꯇꯥꯍꯧꯔꯝꯕꯅꯤꯗ꯫
ꯃꯄꯜꯂꯣꯝꯗ ꯀꯣ ꯊꯕꯛ ꯇꯧꯌꯦ꯫ ꯌꯥꯝ ꯋꯥꯏ ꯑꯗ ꯊꯕꯛ ꯇꯧꯕꯁꯨ꯫ ꯅꯨꯡꯊꯤ ꯅꯨꯡꯊꯤꯒꯤ ꯆꯥꯠꯂꯦ꯫ ꯊꯕꯛꯁꯨ ꯋꯥꯌꯦ꯫ ꯇꯥꯜꯂꯦꯗ ꯄꯨꯟꯁꯤꯁꯦ꯫
ꯍꯧꯖꯤꯛꯇꯤ ꯀꯔꯤ ꯇꯧꯔꯤꯅꯣ ꯑꯕꯣ ꯑꯕꯣ꯫
ꯍꯧꯖꯤꯛꯇꯤ ꯁꯨꯤ ꯍꯧꯖꯤꯛꯇꯤ ꯁꯨꯇꯤ ꯐꯪꯉꯦ꯫
ꯅꯪꯒꯤ ꯍꯛꯆꯥꯡ ꯒꯨꯝꯕꯗꯤ꯫ ꯑꯁꯣꯏꯕ ꯂꯩꯇꯦꯀꯣ ꯎꯝ꯫
ꯅꯥꯠꯇꯦ ꯑꯁꯣꯏꯕꯁꯨ ꯂꯩꯇꯦ ꯑꯩꯅ ꯂꯩꯔꯤꯁꯦ꯫ ꯑꯩꯅ ꯂꯩ ꯂꯩ ꯑꯩꯅ ꯂꯩꯔꯤꯁꯦ꯫
ꯐꯥꯏꯌꯦ ꯐꯥꯏꯌꯦ꯫
ꯊꯕꯛ ꯆꯥꯠꯄ꯫ ꯇꯥꯟꯕꯗꯨ ꯑꯗꯥ ꯑꯗꯨꯈꯛꯇꯅꯤ ꯑꯩ ꯫
ꯑꯣ ꯑꯗꯥ‌ ꯑꯕꯣꯛ꯫
ꯒꯨꯗ ꯗꯦꯏ꯫
ꯀꯅꯥ ꯀꯅꯥ ꯍꯧꯖꯤꯛ ꯂꯩꯔꯤꯅꯣ꯫
ꯑꯗꯨꯁꯦ ꯍꯧꯖꯤꯛꯇꯤ ꯏꯊꯟꯗꯅꯦ ꯑꯩꯈꯣꯏ꯫ ꯑꯩꯒꯤ ꯏꯁꯨꯁꯤꯡꯁꯦ ꯁ꯭ꯀꯨꯜ ꯆꯠꯄ ꯊꯕꯛ ꯆꯠ꯫
ꯑꯕꯣꯛ ꯀꯥꯏꯅ ꯑꯩꯁꯦ ꯅꯪꯒꯤ ꯗꯗꯥꯅꯦ ꯀꯩꯅꯣ꯫ ꯅꯪꯒꯤ ꯗꯥꯅꯦ ꯑꯩ ꯅꯪꯒꯤ ꯅꯪꯒꯤ ꯅꯪꯒꯤ ꯄꯥꯕꯨꯡꯅꯦ ꯑꯩ꯫
ꯍꯣꯏ ꯅꯪꯒꯤ ꯄꯥꯕꯨꯡꯅꯦ ꯑꯩ ꯍꯥꯎ ꯍꯥꯎ꯫ ꯏꯕꯦꯃꯥ ꯅꯪ ꯀꯔꯤ ꯇꯧꯔꯤꯅꯣ ꯍꯧꯖꯤꯛ꯫
ꯀꯥꯞꯅꯤꯡꯉꯦ ꯑꯩ ꯌꯨꯝ ꯊꯣꯛꯅꯤꯡꯉꯦ ꯑꯩ꯫
ꯏꯁ ꯅꯪ ꯃꯄꯥꯟꯗꯔꯣ꯫
ꯃꯥꯝ ꯃꯄꯥꯟꯂꯣꯝꯗꯅꯦ ꯑꯩ ꯂꯩ꯫ ꯌꯥꯝ ꯋꯥꯔꯦ ꯑꯩ ꯑꯣꯏꯅꯥ꯫
ꯑꯩꯒꯤ ꯏꯆꯥ ꯃꯄꯥꯟ ꯑꯗꯨꯃꯥꯏꯅ ꯊꯣꯛꯀꯅꯤ ꯍꯥꯏꯕꯁꯦ ꯊꯥꯖꯗꯦ ꯑꯩ ꯗꯤ꯫
ꯎꯝ ꯊꯥꯖꯧꯍꯦ ꯊꯕꯛ ꯀꯟꯅ ꯇꯧꯑꯦ ꯑꯩ꯫ ꯅꯪꯒꯤ ꯅꯨꯡꯉꯥꯏ ꯅꯪ ꯅꯪꯒꯤ ꯅꯨꯡꯉꯥꯏꯍꯟꯒꯦ ꯈꯜꯂꯦ ꯑꯩꯗꯤ꯫
ꯑꯁ ꯑꯗꯨꯝ ꯃꯥꯏꯅ ꯈꯔꯗꯤ ꯈꯜꯂꯕꯗꯤ ꯌꯥꯝ ꯐꯩꯅꯥ꯫ ꯃꯤꯒꯤ ꯑꯦ ꯑꯩꯒꯤ ꯏꯆꯥꯁꯦ꯫ ꯌꯥꯝ ꯐꯥꯕꯅꯤꯍꯦ ꯑꯁ꯫
ꯎꯝ꯫
ꯑꯁꯨꯛ ꯅꯨꯡꯁꯤꯈ꯭ꯔꯦꯗ ꯏꯕꯦꯝꯃ꯫
ꯑꯗꯣ
ꯎꯝ ꯍꯧ ꯍꯧ ꯍꯧ ꯍꯥꯏꯌꯣ ꯍꯥꯏꯌꯣ ꯅꯪꯅ ꯍꯥꯏꯅꯤꯡ ꯋꯥꯗꯣ ꯑꯗꯨꯝ ꯍꯥꯏꯌꯣ ꯏꯄꯥ ꯂꯩꯔꯤꯁꯤꯗꯤ ꯅꯪꯒꯤ ꯅꯨ ꯑꯍꯥ ꯂꯩꯔꯤꯁꯤꯗꯤ
ꯑꯍꯥ ꯑꯥ ꯈꯣꯟꯗꯣ ꯀꯣ ꯀꯩꯀꯩ ꯄꯅꯤ ꯍꯧꯕ ꯍꯧꯔꯒꯦ ꯈꯨꯟꯗ ꯆꯥꯅꯤꯡꯉꯦ ꯀꯩ ꯀꯩ ꯍꯧꯔ
ꯑꯥꯁ
ꯈꯨꯟꯗꯅꯦ ꯁꯤ ꯀꯩꯅꯣ ꯊꯕꯛ ꯑꯗꯨꯝ ꯇꯧꯔꯒ ꯂꯩꯌꯦ ꯑꯩꯈꯣꯏꯗꯤ ꯅꯣꯏꯒꯤꯀꯣ
ꯅꯣꯏꯅ ꯃꯄꯟ ꯆꯥꯠꯄꯅꯤꯅ ꯑꯩꯈꯣꯏꯗꯤ ꯑꯗꯨꯃꯥꯏꯅ ꯊꯕꯛ ꯀꯔꯤ ꯍꯥꯏꯕ
ꯐꯧꯒꯨꯝꯅ ꯐꯧꯒꯨꯝꯕ ꯂꯧꯕꯨꯛꯇ ꯀꯥꯕ ꯍꯧꯔꯕꯣ
ꯈꯪꯗꯦꯍꯦ ꯑꯩ ꯅꯃꯥꯗ ꯍꯪꯉꯨ ꯑꯗꯨ
ꯑꯩ ꯏꯆꯥꯁꯤ ꯀꯣꯂꯦꯖꯗꯤ ꯐꯖꯅ ꯆꯠ ꯉꯝꯒꯅꯤꯗ
ꯌꯥꯝꯅ ꯆꯥꯔꯒꯦ ꯑꯩꯁꯦ ꯆꯥꯛ ꯎꯝ
ꯆꯥꯛ ꯁꯤ ꯌꯥꯝ ꯆꯥꯒꯗꯕꯅꯤꯀꯣ ꯏꯕꯦꯝꯃ
ꯍꯣꯏ ꯍꯣꯏ
ꯍꯛꯆꯥꯡ ꯐꯥꯅꯕꯒꯤꯀꯣ ꯅꯪꯒꯤ ꯍꯛꯆꯥꯡ ꯐꯥꯅꯕꯒꯤ ꯌꯥꯝ ꯆꯥꯒꯗꯕꯅꯤ
ꯍꯥꯎꯇ꯭ꯔꯁꯨ ꯄꯨꯛ ꯊꯟꯅꯅꯕ ꯍꯥꯏꯅ ꯆꯥꯔꯦ꯫
ꯎꯝ ꯑꯗꯨꯅꯤ
ꯍꯦꯟꯖꯥꯡ ꯈꯛ ꯍꯦꯟꯖꯥꯡ ꯊꯥꯕꯤꯔꯛꯑꯣ꯫
ꯅꯪ ꯀꯔꯤ ꯍꯦꯟꯖꯥꯡ ꯆꯥꯅꯤꯡꯕ꯭ꯔꯥ ꯅꯪꯅ ꯆꯥꯅꯤꯡꯕꯃꯒꯩꯗ ꯊꯥꯔꯛꯀꯦ ꯅꯪꯉꯣꯟꯗ
ꯑꯩꯈꯣꯏꯒꯤ ꯍꯤꯟꯖꯥꯡꯁꯤꯡ ꯈꯥꯃꯦꯟ ꯑꯈꯥꯕ ꯀꯨꯝꯕ ꯆꯥꯅꯤꯡꯉꯦ
ꯑꯁ ꯅꯪꯁꯨ ꯈꯥꯃꯦꯟ ꯑꯈꯥꯕ ꯅꯪꯁꯨ ꯆꯥꯅꯤꯡꯕ꯭ꯔꯥꯅꯦ
ꯍꯣꯏ ꯆꯥ ꯍꯍꯍ ꯆꯥꯗꯕ ꯀꯨꯏꯔꯦ ꯈꯣꯏꯒꯤ ꯁꯤꯡ ꯆꯥ
ꯃꯄꯥꯟ ꯊꯣꯛꯑꯣ ꯑꯗꯨꯒ ꯀꯩꯊꯦꯜꯗ ꯆꯠꯂꯣ ꯈꯥꯃꯦꯟ ꯑꯈꯥꯕ ꯌꯣꯟꯕꯁ ꯁꯤꯡꯗꯣ ꯂꯧꯔꯣ ꯑꯗꯨꯒ ꯊꯣꯡꯉꯣ ꯆꯥꯔꯣ ꯂꯣꯏꯔꯦꯗꯅ ꯊꯔꯛ
ꯂꯩꯇꯦ ꯑꯁꯤꯗ ꯑꯁꯤꯗ ꯂꯩꯇꯦ
ꯀꯩꯒꯤ
ꯌꯣꯟꯗꯦ ꯑꯗꯨꯒꯨꯝꯕ
ꯍꯦꯔꯥ ꯌꯣꯟꯂꯝꯒꯅꯤꯗꯥ꯫
ꯌꯣꯟꯗꯕꯒꯤ ꯊꯥꯕꯤꯔꯛꯑꯣ ꯍꯥꯏꯕꯅꯤ꯫
ꯑꯗꯨꯗꯤ ꯊꯥꯔꯛꯄ ꯇꯥꯔꯦꯗꯅ꯫
ꯑ ꯍꯧꯗꯦ
ꯅꯪꯒꯤ ꯂꯤꯔꯤꯛ ꯑ ꯅꯪꯒꯤ ꯀꯣꯂꯦꯖꯗꯤ ꯀꯃꯥꯏꯟ ꯇꯧꯒꯦ꯫
ꯌꯥꯝ ꯅꯨꯡꯉꯥꯏꯗ ꯁꯤꯗꯗꯤ ꯃꯤꯁꯨ ꯇꯣꯉꯥꯟ ꯇꯣꯉꯥꯟꯕ ꯂꯥꯛꯑꯦ ꯖꯥꯇꯤ ꯖꯥꯇꯤ ꯇꯣꯉꯥꯟ ꯇꯣꯉꯥꯟꯅ ꯂꯥꯛꯑꯦ꯫ ꯃꯔꯨꯞ ꯇꯤꯟꯕꯁꯨ ꯌꯥꯝ ꯅꯨꯡꯉꯥꯏꯌꯦ ꯁꯤꯗꯗꯤ꯫
ꯅꯨꯡꯉꯥꯏꯔꯝꯒꯅꯤ
ꯅꯣꯡꯃꯗꯤ ꯀꯣꯏꯕ ꯂꯥꯛꯑꯣ ꯅꯪꯁꯨ
ꯂꯥꯛꯀꯦ ꯂꯥꯛꯀꯦ ꯑꯩꯒꯤ ꯏꯕꯦꯝꯃꯒꯤ ꯃꯅꯥꯛꯇ ꯂꯥꯛꯀꯦ꯫
ꯂꯥꯛꯎꯀꯣ
ꯂꯥꯛꯀꯦ ꯂꯥꯛꯀꯦ ꯂꯥꯛꯇ꯭ꯔꯗꯤ ꯀꯅꯥꯅ ꯑꯩꯅ ꯂꯥꯛꯇ꯭ꯔꯗꯤ ꯀꯅꯥꯅ ꯂꯥꯛꯀꯅꯤ ꯅꯪꯉꯣꯟꯗ
ꯅꯪ ꯂꯥꯛꯑꯦ
ꯍꫭꯏꯅꯦ ꯆꯨꯝꯃꯦ ꯍꯥꯏꯕ
ꯏꯄꯥ ꯅꯪꯗꯤ ꯕꫭꯜ ꯌꯦꯡꯕ ꯅꯨꯡꯉꯥꯏꯕ꯭ꯔꫭ
ꯀꯩꯍꯥꯏꯅꯣ
ꯕꯣꯜ ꯌꯦꯡꯕ ꯅꯨꯡꯉꯥꯏꯕ꯭ꯔꯥ
ꯑꯁ ꯅꯨꯡꯉꯥꯏꯃꯟꯗꯅ ꯅꯃꯅꯀꯣ
ꯎꯝ
ꯅꯃ ꯅꯃꯥ ꯅꯃꯥꯁꯦ ꯅꯨꯡꯉꯥꯏꯃꯟꯗꯅ ꯑꯩꯉꯣꯟꯗ ꯈꯨꯄꯥꯛꯊꯔꯛꯑꯦꯕ
ꯑꯁ ꯑꯩꯗꯤ ꯂꯣꯏꯔꯦꯍꯦ
ꯕꫭꯜ ꯑꯣ ꯌꯦꯡ ꯑꯥꯟꯅ
ꯕꯥ ꯃꯥꯁꯦ ꯕꯣꯜ ꯌꯦꯡꯉꯦ ꯅꯨꯡꯉꯥꯏꯌꯦ ꯍꯣꯏ ꯑ ꯅꯨꯡꯉꯥꯏꯌꯦ ꯍꯥꯏꯅ ꯀꯣ ꯑꯩꯉꯣꯟꯗ ꯈꯨ ꯄꯥꯛꯄꯤꯕ ꯅꯃꯥ ꯑꯗꯣ ꯅꯃꯥꯅ ꯑꯩꯒꯤ ꯏꯃꯥꯏꯗꯣ ꯈꯨꯄꯥꯛ ꯊꯥꯖꯤꯜꯂꯛꯄ
ꯑꯂ ꯂꯨꯄꯥ ꯑꯗꯨ ꯅꯪꯒꯤ ꯀꯥꯞꯄꯔꯣ
ꯀꯥꯏꯗꯒꯤ ꯀꯞꯇꯦꯍꯦ ꯀꯞꯇꯦ ꯀꯞꯇꯦ
ꯌꯥꯝ ꯀꯥꯟꯅꯤꯀꯣ ꯏꯄꯥꯗꯤ
ꯑꯗꯨꯒ ꯀꯥꯏꯅꯣ ꯅꯨꯄꯥꯗꯤ ꯀꯩꯅꯣ
ꯔꫭꯕꫭꯠ ꯂꫭ
ꯍꯥ
ꯔꫭꯕꫭꯠ ꯂꫭ ꯑꯩꯈꫭꯏꯒꯤ ꯏꯄꯥꯗꯤ
ꯅꯪꯕꯨ ꯔꯣꯕꯣꯠ ꯅꯠꯇꯦ
ꯎꯒꯣ ꯍꯥꯏꯅꯤ ꯀꯩꯅꯣ
ꯍꯥꯏꯗꯤ ꯑꯈꯣꯏ